ꯍꯜꯂꯣ
ꯍꯥꯎ
ꯍꯜꯂꫭ ꯇꯥꯕ꯭ꯔꯣ
ꯇꯥꯏꯌꯦ
ꯑꯣ ꯅꯪꯗꯣ ꯀꯅꫭ ꯀꯩ
ꯀꯩꯅꯣ ꯑꯁ ꯅꯦꯋꯥꯛ ꯀꯩ ꯍꯥꯏꯅꯣ ꯇꯥꯗꯦꯕ ꯀꯩꯅꯣ ꯇꯧꯋꯦꯕ ꯆꯞ ꯆꯞ ꯆꯞ ꯆꯞꯄꯦꯕ ꯌꯥꯗꯦꯕꯥ ꯅꯪ ꯀꯩꯅꯣ ꯅꯦꯠ ꯌꯥꯗ꯭ꯔꯕꯣ ꯅꯪꯒꯤꯗꯣ
ꯌꯥꯏꯌꯦ ꯑ ꯌꯥꯏꯌꯦ ꯀꯗꯧꯔꯣꯒꯦꯗ ꯇ ꯑꯗꯨꯗ
ꯑꯣ ꯑꯩꯉꯣꯟꯗ ꯌꯥꯗ꯭ꯔꯣ ꯑꯩꯁꯦ ꯋꯥꯏꯐꯥꯏ ꯁꯝꯗꯤ ꯁꯝꯃꯤꯅꯦꯕ ꯑꯗ ꯋꯥꯏ ꯄꯥꯏ ꯁꯃꯁꯨ ꯌꯥꯗ꯭ꯔꯤꯁꯨ ꯀꯩꯅꯣ ꯈꯪꯗꯦꯅꯦ
ꯋꯥꯏ ꯐꯥꯏ ꯁꯝꯕꯅꯤ ꯅꯨꯡꯉꯥꯏꯇꯕꯅꯤ ꯋꯥꯏ ꯐꯥꯏ ꯀꯩꯅꯣ ꯇꯧ ꯅꯅꯦꯕ꯭ꯔꯣꯚ
ꯑꯩꯗꯤ ꯅꯦꯠ ꯌꯥꯎꯋꯦ ꯅꯦꯠ ꯌꯥꯎꯕꯗꯣ ꯀꯩꯅꯣ ꯋꯥꯏ ꯐꯥꯏꯗꯨꯅ ꯍꯦꯟꯅ ꯅꯨꯡꯉꯥꯏꯅ ꯁꯝꯕꯅꯦꯕ ꯅꯦꯠꯇꯣ ꯐꯣꯔ ꯖꯤꯗ ꯀꯥꯏꯑꯕ ꯑꯩꯒꯤꯗꯣ
ꯎꯝ ꯑꯗꯨꯗꯤ ꯂꯧꯊꯣꯛꯎꯗꯅ ꯃꯥꯏꯐꯥꯏꯗꯣ
ꯍꯣꯏ ꯂ ꯆꯣꯀꯤꯁ ꯑ ꯄꯥꯏ ꯎꯒ ꯆ
ꯎꯝ
ꯑꯄ꯭ꯔꯣ
ꯇꯥꯏ
ꯆꯥꯛ ꯆꯥꯕ ꯈꯣꯠꯄ ꯇꯧꯔꯕꯣ
ꯆ꯭ꯔꯥꯛꯁꯤꯦ ꯆꯥꯗ꯭ꯔꯤꯗ
ꯀꯩꯗꯧꯔꯤꯕ ꯑꯣꯏꯔꯤꯕꯣ
ꯀꯩꯅꯣ ꯇꯧꯔꯦ ꯑꯩꯗꯣ ꯉꯁꯤꯗꯣ ꯑꯦꯛꯖꯥꯝꯒꯤ ꯂꯥꯏꯔꯤꯛ ꯄꯥꯔꯝꯕꯅꯦ ꯑꯗꯩ ꯑꯩꯈꯣꯏ ꯆꯤꯆꯦ ꯑꯃꯅ ꯃꯥꯒꯤ ꯃꯃꯥꯟꯅꯕ ꯑꯝꯗ ꯀꯩꯅꯣ ꯏꯟꯖꯥꯡ ꯊꯣꯡꯕ ꯄꯤꯅꯦꯅ ꯌꯦꯟ ꯊꯣꯡꯕ ꯄꯤꯅꯦꯅ ꯑꯩꯈꯣꯏ ꯀꯥꯗ ꯂꯥꯛꯑ ꯊꯣꯡꯕ ꯑꯩ ꯅꯪꯒꯤ ꯊꯣꯡꯃꯤꯟꯅ ꯈꯣꯠꯃꯤꯟꯅ ꯇꯧ ꯂꯩꯕꯒꯤ ꯊꯣꯡꯗ꯭ꯔꯗꯣ ꯃꯥꯗꯣ ꯑꯃꯨꯛ ꯆꯠꯊꯣꯛꯈ꯭ꯔꯕ ꯑꯗꯨ ꯏꯃꯥ ꯉꯥꯏ ꯑꯩ ꯆꯥꯛ ꯆꯥꯃꯤꯟꯅꯕꯒꯤ ꯆꯥꯗ꯭ꯔꯦ ꯅꯪꯗꯤ ꯆꯥꯔꯕ꯭ꯔꯣ
ꯑꯣ ꯑꯩꯗꯤ ꯀꯩꯅꯣ ꯇꯧꯋꯦ ꯑꯩꯈꯣꯏ ꯃꯥꯗꯔ ꯂꯥꯛꯑ ꯊꯣꯡꯉꯝꯃꯦꯕꯀꯣ
ꯑꯝ
ꯑꯗꯨꯒ ꯍꯋꯥꯏ ꯀꯤꯔꯣꯡꯒ ꯍꯔ ꯀꯛꯇꯕ ꯂꯨꯃꯤꯄꯣꯡꯒ ꯇꯔꯃꯦ ꯇꯔ ꯆꯥꯏ ꯀꯩꯅꯣ ꯅꯪꯗꯣ ꯉꯁꯥꯏ ꯀꯨꯏꯔꯦꯗ ꯆꯥꯛ ꯀꯩꯅꯣ ꯇꯧꯕꯒꯤ ꯈꯣꯠꯄꯒꯤ ꯇꯧꯔ ꯆꯀꯤꯗ
ꯍꯣꯏ ꯑꯩ ꯑꯩꯁꯦ ꯂꯥꯝꯕꯅꯗꯤ ꯉꯥꯎꯔꯕꯅꯦ ꯆꯥꯛꯀ ꯑꯁ ꯀꯩꯅꯣ ꯃꯅꯝꯥꯁꯦ ꯅ ꯌꯦꯟ ꯇꯣꯡꯉ ꯑꯃ ꯅꯝꯁꯤꯈꯩꯁꯦ ꯆꯥꯛ ꯂꯥꯑꯝꯃꯕꯅꯦ ꯑꯗꯨ ꯂꯥꯛꯇꯕꯅꯤꯅ ꯎꯄꯥꯏ ꯂꯩꯇꯦ ꯉ
ꯀꯩꯅꯣ ꯇꯧꯔꯒ ꯏꯟꯖꯥꯡ ꯊꯤꯟꯕ ꯂꯊꯣꯛꯄꯤꯔꯕ
ꯑꯥ ꯃꯣꯏ ꯃꯤ ꯑꯃ ꯎꯅꯔꯨ ꯅꯖꯈꯤꯕꯅꯦꯕ
ꯑꯣꯣ ꯊꯦꯡꯗꯤ ꯊꯦꯡꯖꯤꯜꯂꯛꯑꯦ ꯍꯧꯖꯤꯛ ꯅꯣꯏꯗꯣ ꯆꯥꯛ ꯆꯥꯕ ꯃꯇꯝ ꯑꯇꯥꯏꯅ ꯑꯗꯨꯝ ꯅꯨꯡꯇꯤꯒꯤ ꯁꯨꯝ ꯁꯣꯏ ꯄꯨꯜꯂꯛꯑꯗꯤ ꯑꯁꯅꯍꯥꯟꯅ ꯐꯣꯡꯅꯤꯕ
ꯁꯤꯅꯅꯦ ꯈꯜꯂꯤꯁꯦ
ꯑꯩꯅ ꯀꯔꯤꯅꯣ ꯃꯥꯗꯣ ꯆꯥꯛ ꯆꯥꯕ ꯂꯣꯏꯔꯝꯃꯅꯤ ꯀꯣꯟ ꯐꯕ ꯈꯣꯠꯄ ꯂꯣꯏ ꯂꯣꯏꯔꯝꯃꯅꯤ ꯀꯥꯏꯅ ꯇꯧꯔꯤꯁꯤꯅꯦ ꯍꯥꯏꯕꯣ ꯑꯗꯨꯗ ꯍꯧꯖꯤꯛꯐꯥꯎ ꯆꯥꯗ꯭ꯔꯗꯤ ꯅꯪ ꯉꯁꯤꯁꯨ ꯆꯥꯗꯦ ꯉꯔꯥꯡꯁꯨ ꯁꯨꯃꯥꯏꯅ ꯊꯦꯡꯕ꯭ꯔꯥ ꯀꯩꯅꯣ ꯇꯧꯈꯤꯗꯏꯅ
ꯍꯣꯏ ꯊꯦꯡꯉꯦ
ꯑꯗꯨꯅꯤ ꯅꯨꯡꯇ ꯁꯨꯝ ꯊꯦꯡꯒꯠꯂꯛꯄꯣꯏ ꯃꯑꯣ ꯑꯃ ꯇꯧꯋꯦꯕ
ꯑꯁ ꯑꯩꯅꯍꯟꯅ ꯆꯪꯅꯤꯡꯉꯦ ꯑꯗꯣ ꯚꯦꯀꯦꯁꯟꯁꯨ ꯑꯣꯏꯕꯅꯤꯅ ꯆꯥꯛ ꯏꯁꯤꯡ ꯊꯣꯡꯕ ꯈꯣꯠꯄꯗꯣ ꯏꯁꯥꯅ ꯇꯧꯖꯕꯅꯤꯅꯀꯣ ꯑꯩꯛꯇ ꯊꯤꯡ ꯇꯨ ꯀꯈꯤꯕꯕ ꯊꯤꯡꯗꯅ ꯕꯗꯤ ꯐꯅꯌꯥꯝ ꯃꯣꯟꯅꯅꯕꯅꯦ ꯑꯗꯣ ꯈꯪꯗꯦ ꯍꯦꯛꯇ ꯊꯦꯡꯒꯦ ꯍꯥꯏꯕ ꯑꯗꯣ ꯅꯪꯗꯣ
ꯎꯝ
ꯉꯔꯥꯡ ꯅꯁꯥ ꯅꯨꯡꯉꯥꯏꯇꯦꯅ ꯇꯧꯈꯤꯕꯗꯨꯣ ꯐꯔꯕ꯭ꯔꯣ
ꯑꯣ ꯉꯔꯥꯡ ꯑꯌꯨꯛꯇꯨ ꯈꯔ ꯅꯨꯡꯉꯥꯏꯔꯝꯗꯕꯅꯦ ꯑꯗꯨꯝ ꯑꯣ ꯑꯥꯔ ꯑꯦꯁ ꯑꯃꯝ ꯊꯛꯆꯤꯂꯑꯦ ꯑꯗꯨꯗꯨ ꯑꯗꯨꯝ ꯐꯔꯦꯗ ꯀꯩꯅꯣ ꯇꯧꯔꯒ ꯇꯞꯅ ꯑꯗꯨꯝ ꯐꯔꯛꯑꯦ
ꯅꯪꯗꯣ ꯀꯩꯅꯣꯒꯨꯝꯕ ꯊꯥꯎ ꯊꯨꯝꯒꯨꯝꯕꯁꯦ ꯌꯥꯝꯅ ꯆꯥꯕ ꯌꯥꯗꯕ ꯌꯥꯗꯦ ꯑꯗꯩ ꯁꯥ ꯉꯥꯥꯁ ꯅꯪ ꯌꯥꯝ ꯌꯥꯝ ꯇꯣꯏꯅ ꯆꯥꯕ ꯌꯥꯗꯦ ꯍꯥꯏꯕ ꯅꯪ ꯅꯪꯗ ꯆꯝꯕ ꯃꯍꯤ ꯂꯅꯥꯏꯒꯨꯝꯕ ꯆꯥꯔꯤꯉꯩꯅ ꯁꯥꯗꯣꯛ ꯈꯤꯡ ꯈꯤꯡ ꯂꯥꯎꯅ ꯂꯩꯕꯗ ꯑꯃ ꯇꯧꯋꯦ ꯊ ꯆꯥꯎꯔꯅꯤ ꯏꯁꯥ ꯅꯨꯡꯉꯥꯏꯇꯦ ꯇꯧꯔꯛꯑꯅꯤ ꯑꯃ ꯆꯥꯎꯔꯅꯤ ꯏꯁꯥ ꯅꯨꯡꯉꯥꯏꯇꯦ ꯇꯧꯔꯛꯑꯅꯤꯅ ꯁꯥꯅꯤꯅ ꯁꯣꯜꯂꯤꯗꯨꯒ ꯄꯥꯝꯃꯤ ꯑꯍꯥꯎꯕꯗꯨꯒ ꯀꯃꯥꯏꯅ ꯆꯣꯡꯉ
ꯌꯥꯗ ꯇꯧꯅꯤꯗꯅꯦ ꯍꯥꯏꯗꯤ ꯑꯩꯈꯣꯏ ꯣꯗꯤꯡꯅꯤꯅꯦ ꯅꯪ ꯑꯃꯨꯛ ꯍꯋꯥꯏꯗ ꯊꯣꯡ ꯂꯩꯔꯛꯑꯦ ꯑꯗꯨꯒ ꯑꯃ ꯎꯝ ꯁꯦꯇꯔꯗꯦꯒꯨꯝꯕ ꯁꯨꯝꯕꯁꯤꯗ ꯑꯃꯨꯛ ꯁꯥꯏ ꯁꯥ ꯉ ꯌꯦꯟꯒꯨꯝꯕ ꯑꯗꯨꯝꯕꯗꯨ ꯆꯥꯏ ꯍꯥꯏꯥꯏꯗꯅ
ꯎꯝ
ꯀꯥꯡꯁꯣꯏ ꯀꯩꯀꯥꯗꯨ ꯄꯥꯛ ꯆꯥ ꯐꯪꯗꯗꯅ ꯇꯧꯔꯤꯉꯅꯦ ꯆꯥꯅꯤꯡꯉꯤꯅꯦꯅꯦ ꯑꯩꯁꯨ
ꯑꯗꯨ ꯅꯪ ꯊꯣꯡꯖꯔ ꯆꯥꯕꯣꯏꯗꯤ ꯐꯗꯕ ꯅꯪꯗꯤ ꯊꯣꯡꯕꯁꯨ ꯍꯩꯇꯦ
ꯑ ꯊꯣꯡꯕꯩ ꯋꯥꯁꯤꯗꯤ ꯅꯣꯡ ꯄꯥꯏꯗꯅꯤ ꯑꯩꯅ ꯍꯧꯖꯤꯛ ꯂꯩꯔꯤꯁꯦ
ꯎꯝ ꯈꯪꯕ
ꯈꯔ ꯈꯔ ꯊꯣꯡꯕꯤꯒꯗ꯭ꯔꯥ ꯈꯪꯅꯗ ꯈꯜꯂꯤꯁꯦ
ꯑꯩꯉꯣꯟꯗ ꯑꯩꯉꯣꯟꯗ ꯏꯟꯁꯤꯜꯂꯛꯄ ꯑꯅꯤꯗ
ꯅꯠꯇꯕ ꯑꯩꯗꯣ ꯍꯧꯖꯤꯛꯒꯤ ꯑꯩ ꯈꯨ ꯃꯉꯁꯨ ꯀꯩꯅꯣ ꯇꯧꯕ꯭ꯔꯅꯤꯅ ꯊꯕꯛ ꯌꯥꯝ ꯆꯜꯂꯤ ꯈꯣꯠꯂꯤ ꯌꯥꯝ ꯇꯧꯋꯦꯕ ꯑꯗꯨꯗꯒꯤꯅꯤꯗ ꯑ ꯇꯝꯃꯒ ꯄꯥꯊꯣꯛꯊꯣꯡꯉ ꯍꯨ ꯑꯣꯜꯂꯗꯤ
ꯑꯣ ꯅꯪꯗꯣ ꯀꯩꯅꯣ ꯇꯧꯗꯕ ꯅꯠꯇꯦ ꯅꯠꯇꯕ ꯇꯟꯕ ꯑꯃꯁꯨ ꯌꯥꯎꯕ ꯑꯗꯨꯒꯤꯅꯤ ꯊꯣꯡꯉ ꯍꯩꯇꯕꯗꯤ ꯅꯠꯇꯕ
ꯎꯝ
ꯎꯝ
ꯀꯗꯣ ꯑꯩ ꯊꯨꯡꯖꯒꯦꯅ ꯂꯩꯔꯤꯅꯦ ꯑꯗꯣ ꯍꯥꯎꯗ꯭ꯔꯗꯤ ꯅꯥꯇꯩ ꯆꯥꯔꯣꯏꯅ ꯇꯧꯕꯅꯤꯅꯦ
ꯅꯪ ꯃꯁꯥ ꯏꯃꯨꯡꯗ ꯂꯩꯔꯤꯕ ꯃꯤꯁꯤꯡꯗꯣ ꯃꯁꯥ ꯉꯝꯗꯦ ꯍꯥꯏꯔꯗꯤ ꯅꯪ ꯌꯦꯟ ꯊꯣꯡꯅ ꯄꯤꯖꯗꯣꯅꯤ ꯍꯥꯏ ꯈꯜꯂꯦ ꯑꯃ ꯇꯧꯗꯅ ꯑꯩ ꯇꯧꯗ ꯈꯜꯂꯗꯤ ꯅꯪ ꯑꯩꯅ ꯊꯣꯡꯕ ꯍꯩꯕꯗꯤ ꯑꯣꯛꯅꯦ ꯀꯥꯟꯅ ꯑꯣꯛ ꯑ ꯊꯣꯡꯕ ꯄꯤꯖ ꯇꯥꯔꯤꯕ
ꯑꯦ ꯌꯦꯟ ꯂꯣꯛꯑꯣ ꯀ ꯊꯣꯡꯉꯛꯇꯤ ꯆꯠꯇꯣꯏꯅꯦ ꯀꯩꯅꯣ ꯏꯁꯥ ꯅꯥꯕꯗꯣ ꯖꯀꯥꯟꯗꯒꯤ ꯁꯥ ꯈꯂꯛ ꯐꯗ ꯀ
ꯆꯨꯝꯗꯣꯏꯅꯦ ꯆꯨꯝꯗꯣꯏꯅꯦ ꯇꯝꯗꯤ ꯇꯝ ꯇꯝꯗꯤ ꯇꯝꯅꯤꯡꯗꯦ ꯅꯪꯅ ꯍꯩꯗꯤ ꯇꯨꯃꯤꯟꯅ ꯂꯩꯊꯣꯛꯑꯦ ꯇꯧꯗ꯭ꯔꯗꯤ ꯀꯅꯥ ꯍꯩꯗꯣꯔꯤꯒꯦ ꯇꯧꯔꯒ ꯁꯣꯏꯔ ꯁꯣꯏꯔꯒ ꯁꯤ ꯁꯣꯏꯕꯩꯅꯤꯀꯣ ꯈꯪꯉꯒ ꯃꯊꯪꯗ ꯍꯩꯔꯛꯀꯗꯕ
ꯑꯗꯨ ꯊꯣꯡꯕꯗꯣ ꯇꯝꯕ ꯍꯥꯏꯁꯦ ꯍꯥꯏꯕꯗꯤ ꯃꯇꯝꯗꯨ ꯊꯝꯐꯝꯗꯣ ꯃꯇꯝꯗꯣ ꯐꯪꯖꯗ꯭ꯔꯦꯃꯤ ꯑ ꯉꯔꯥꯡ ꯉꯍꯥꯟ ꯏꯅꯥꯎꯄꯥ ꯑꯝꯒ ꯑꯩꯒ ꯂꯩꯍꯧꯕꯗꯨꯖꯨ ꯊꯣꯡꯒꯦ ꯇꯧꯔꯒ ꯃꯥ ꯑꯗꯨꯝ ꯊꯣꯡꯖꯒꯦꯅ ꯊꯣꯡꯉꯦ ꯑꯩꯅ ꯊꯣꯡꯉꯖꯨꯌꯥ ꯍꯥꯎꯗꯧ ꯃꯥꯟꯗꯦ ꯀꯤꯖꯩꯌꯦꯅ
ꯑꯗꯨꯃꯥꯏꯅ ꯍꯥꯏꯔꯣ ꯍꯥꯏꯖꯦ ꯑꯁꯦꯡꯕꯩꯖ‌ꯣ
ꯑꯥꯁ ꯍꯥꯏꯔꯤꯅꯦ ꯍꯥꯏꯗꯤ ꯃꯥꯗꯣ ꯈꯪꯉꯦꯕ ꯃꯥꯅ ꯇꯧꯔꯤ ꯃꯑꯣꯡꯗꯣ ꯑꯗꯩ ꯑꯩꯅ ꯊꯣꯡ ꯊꯣꯡꯒꯦ ꯍꯥꯏꯕꯗ ꯑꯁ ꯌꯥꯅꯤꯗ ꯑꯩ ꯑꯗꯨꯝ ꯊꯣꯡꯒꯦꯗꯥꯅ ꯄꯠ ꯂꯥꯎꯅ ꯋꯥ ꯄꯠ ꯀꯛꯊꯠꯂꯛꯏꯗꯣ ꯀꯟꯕꯩ ꯑꯣꯏꯔꯝꯒꯅꯤꯕꯥ
ꯑꯩꯅ ꯁꯤꯗ ꯇꯧꯕꯒꯨꯝꯕꯅꯤꯅꯦ
ꯎꯝ ꯑꯗꯨꯅꯤ ꯅꯪꯖꯨ ꯅꯪ ꯊꯣꯡꯗ꯭ꯔꯗꯤ ꯌꯥ ꯆꯥꯅꯤꯡꯗꯕꯤ ꯇꯧꯔꯤꯔꯕ
ꯍꯣꯏ ꯑꯩ ꯏꯁꯥꯅ ꯊꯣꯡꯉ ꯆꯥꯔ ꯄꯦꯟꯖꯕ ꯍꯥꯏꯇꯥꯔꯦ
ꯚꯦꯂꯨ ꯃꯥꯡꯅꯤ ꯍꯥꯏꯕ ꯑꯗꯣ
ꯍꯥꯏꯗꯤ ꯁꯟꯖꯦ ꯑꯩꯗꯤ ꯑꯃꯅ ꯊꯣꯡꯉꯁꯨ ꯑꯃꯅ ꯊꯣꯡꯉꯁꯨ ꯌꯥꯏꯕ ꯏꯁꯥꯅ ꯊꯣꯡꯉꯁꯨ ꯑꯗꯨꯝ ꯍꯥꯎꯒꯦꯔꯥꯍꯥꯎꯔꯣꯏꯔ ꯑꯗꯨꯝ ꯆꯥꯖꯒꯤꯌꯦꯕ ꯈꯣꯏꯗꯤ ꯀꯩꯝꯇ ꯀꯥꯏꯗꯦꯕ ꯑꯗꯣ ꯃꯤꯅ ꯊꯣꯡꯉ ꯆꯥꯅꯤꯡꯗꯕ ꯃꯤ ꯂꯩꯌꯦꯕ ꯑꯗꯨꯅ ꯅꯪꯒꯤ ꯈꯜꯂꯒ ꯑꯩꯁꯦ ꯁꯨꯝ ꯊꯣꯡꯗꯕꯤ ꯑꯗꯨꯝ ꯂꯩꯕꯩ ꯋꯥꯅꯤꯗ
ꯏꯁ ꯏꯁ ꯇꯠ ꯂꯥꯁꯇ ꯑꯩꯉꯣꯟꯗ ꯂꯣꯏ ꯇꯥꯏꯁꯟꯅꯔꯛꯄꯗꯣ ꯑꯗꯨꯏ ꯈꯜꯂꯒ ꯒꯥꯏꯅ
ꯇꯝꯅꯤꯡꯗꯦꯗꯤ ꯍꯥꯏꯗ꯭ꯔꯒ ꯇꯝꯃꯣ ꯑꯩꯗꯤ ꯈꯪꯗꯦ ꯌꯥꯝ ꯑꯗꯨꯃꯥꯏꯅ ꯌꯥꯝ ꯍꯩꯕ ꯈꯣꯠꯄꯖꯦ ꯄꯥꯝꯃꯦ ꯍꯥꯏꯗꯤ ꯊꯣꯡ ꯊꯥꯛꯄ ꯈꯣꯠꯄ ꯍꯩꯕ ꯃꯤ ꯄꯥꯝꯃꯦ
ꯈꯪꯉꯤꯗ ꯑꯗꯨꯕꯨꯗꯤ ꯇꯝꯕꯗꯨ ꯕꯨꯗꯤ ꯀꯩꯁꯨ ꯅꯠꯇꯦꯗ ꯀꯩꯅꯣ ꯁꯠ ꯑꯩꯈꯣꯏꯗꯤ ꯍꯥꯏꯗꯤ ꯇꯝꯗꯕꯩ ꯋꯥꯅꯦ ꯇꯝꯃꯗꯤ ꯁꯠ ꯂꯥꯎꯅ ꯍꯩꯒꯠꯂꯦꯕꯥ ꯌꯥꯗꯦꯕ ꯍꯦꯛ
ꯎꯝ ꯅꯪ ꯍꯣꯏꯅꯦ ꯅꯪ ꯍꯟꯗꯛ ꯗꯥꯟꯁ ꯇꯧꯒꯤꯕꯗꯨꯁꯣ ꯈꯝꯕ ꯊꯣꯏꯕꯤ ꯖꯒꯣꯏ ꯅꯠꯇ꯭ꯔꯣ ꯅꯪꯅ ꯁꯥ ꯁꯥꯒꯤꯕꯗꯣ ꯑꯗꯨꯖꯨ ꯅꯁꯛ ꯇꯨ ꯏꯃꯥꯟ ꯃꯥꯟꯗꯒꯩ ꯅꯪꯅ ꯏꯍꯩ ꯍꯩ ꯍꯩꯌꯦ ꯍꯩ ꯍꯥꯏꯕ ꯃꯌꯥꯝꯗꯨꯗꯒꯤ ꯑꯗꯒꯤ ꯈꯪꯗꯦ ꯊꯥꯕꯟ ꯆꯣꯡꯕꯖꯨ ꯑꯃꯨꯛꯇ ꯆꯣꯡꯉꯛꯇ꯭ꯔꯤꯌꯦ ꯑꯗꯨꯗꯨꯒ ꯍꯩꯌꯦ ꯍꯥꯏꯕ ꯅꯪ ꯑꯃꯨꯛꯇꯪ ꯆꯣꯡꯕꯗ ꯍꯩꯕꯨꯗꯤ ꯍꯩꯒꯜꯂꯦ
ꯃꯗꯨ ꯆꯞ ꯃꯥꯟꯅꯗ꯭ꯔꯣ ꯆꯥꯛ ꯊꯣꯡꯕꯁꯨ ꯁꯠꯂꯥꯎ ꯍꯩꯒꯠꯂꯛ ꯑꯗꯤ ꯑꯩꯅ ꯁꯨꯝ ꯊꯣꯡꯕꯤꯗꯕ ꯋꯥꯅꯦ ꯈꯦꯠꯅꯗꯦ ꯈꯦꯠꯅꯗꯦ
ꯅꯤ ꯀꯣ ꯈꯦꯠꯅꯩꯀꯣ ꯅꯪ ꯈꯦꯠꯅꯗꯦꯒ ꯍꯥꯢꯖꯤꯜꯂꯦ
ꯆꯥꯛ ꯊꯣꯡꯕ ꯀꯩꯁꯨ ꯅꯠ ꯆꯥꯛ ꯊꯣꯡꯕꯕꯨꯗꯤ ꯍꯩꯌꯦꯅꯦ ꯑꯗꯣ ꯏꯟꯖꯥꯡ ꯊꯣꯡꯕ ꯀꯩꯁꯨ ꯅꯠꯇꯦ ꯃꯦ ꯊꯥꯛ ꯊꯣꯡꯕ ꯆꯪꯉꯒ ꯁꯠ ꯁꯠ ꯁꯠ ꯊꯥꯛꯆꯤꯟꯒ꯭ꯔꯒ ꯃꯨꯟꯕ ꯉꯥꯏꯔ ꯂꯣꯏꯔꯦ ꯑꯔꯥꯏꯕ ꯄꯣꯠꯅꯦꯕ
ꯈꯦꯠꯅꯩꯁꯦ ꯁ꯭ꯇꯦꯞ ꯈꯦꯠꯅꯕꯩꯅꯦꯀꯣ
ꯆꯥꯕ ꯌꯥꯔꯗꯤ ꯌꯥꯔꯦ ꯀꯧꯗꯧꯔꯒꯦ ꯑꯩꯃ
ꯑꯩꯗꯤ ꯈꯅꯥꯎꯗ ꯄꯜꯂꯦ ꯍꯥꯏꯕ ꯍꯥꯎꯇꯕꯗꯣ
ꯑꯁ ꯐꯖꯗꯦꯍꯦ ꯑꯩꯈꯣꯏꯗꯤ ꯈꯪꯗꯦ ꯌꯥꯗ ꯍꯨꯛꯆꯤꯟꯕ ꯆꯜꯂꯦ ꯌꯣꯠꯄ ꯌꯥꯔꯗꯤ ꯑꯗꯨꯝ ꯌꯥꯔꯦ ꯑꯗꯨꯝ ꯀꯩꯝꯇ ꯀꯥꯏꯗꯦꯕ
ꯑꯗꯨꯕꯨꯗꯤ ꯐꯩꯗ ꯑꯗꯨꯃꯥꯏꯅꯗ
ꯂꯥꯏꯞ ꯏꯁꯇꯥꯏꯜꯁꯦ ꯃꯥꯟꯅꯔꯛꯇ꯭ꯔꯦ ꯅꯣꯏꯅ ꯑꯗꯨꯝ ꯊꯣꯡꯉꯒ ꯆꯥꯖꯔꯛꯄꯒꯤ ꯑꯗꯨꯝ ꯍꯥꯏꯗꯤ ꯍꯥꯎꯅ ꯍꯥꯎꯅ ꯑꯗꯨꯝ ꯆꯥꯔꯛꯄꯒꯤ ꯈꯤꯇꯪ ꯀꯩꯅꯣ ꯇꯧꯔꯛꯄꯗ ꯌꯣꯠꯄ ꯌꯥꯗꯦ ꯈꯣꯠꯇꯦꯅ ꯍꯥꯏ ꯑꯩꯈꯣꯏꯁꯤꯅ ꯑꯃꯅ ꯊꯣꯡ ꯆꯥꯛ ꯑꯃꯅ ꯊꯣꯡ ꯆ ꯄꯁꯄꯒꯤ ꯑꯗꯨꯝ ꯏꯍꯩꯗ ꯍꯩꯅꯩ ꯍꯥꯏꯇꯥꯔꯦ ꯀꯩꯅꯣ ꯇꯧꯕꯁꯦ ꯆꯥꯕꯁꯦ
ꯎꯝ ꯍꯣꯏ ꯇꯕꯨꯗꯤ ꯍꯩꯅꯕꯗꯣ ꯑꯗꯨꯅꯗꯤ ꯐꯩꯌꯦꯗ ꯍꯥꯏꯗꯤ ꯑꯃꯅ ꯆꯥꯔꯒꯁꯨ ꯑꯃꯅ ꯊꯣꯡꯉꯁꯨ ꯑꯗꯨꯝ ꯄꯥꯏ ꯍꯩꯅꯕꯗꯣ ꯐꯩꯌꯦꯕ ꯑꯩꯈꯣꯏꯁꯨ ꯍꯩꯅꯖꯕꯅꯤ ꯑꯗꯨꯝ ꯕꯣꯔꯗꯤꯡ ꯊꯣꯡꯕꯁꯦ ꯊꯣꯡꯕꯁꯦ ꯆꯥꯅꯤꯡꯗꯔ ꯏꯁꯥꯅ ꯊꯣꯡꯖꯔꯅꯤ ꯐꯤꯁꯁꯨ ꯃꯨꯊꯤꯔꯅꯤ ꯈ꯭ꯔꯤꯁꯇꯤꯌꯥꯟ ꯆꯥꯡ ꯂꯩꯩꯕꯩꯖ ꯆꯔꯆ ꯑꯅꯤ ꯊꯣꯛꯅ ꯆꯠꯂꯦꯕ ꯑꯗꯒꯤ ꯃꯤꯅc ꯊꯣꯡꯕꯗ ꯏꯁꯥꯅ ꯁꯨ ꯄꯦꯟꯖꯔꯨꯕ ꯏꯁꯥ ꯏ ꯈꯨꯅ ꯊꯣꯡꯉ ꯄꯦꯟꯖꯗꯣꯏꯅꯦꯕ
ꯑꯗꯨ ꯀꯩꯅꯣ ꯄꯩꯁꯥ ꯃꯥꯡꯕꯒꯤ ꯋꯥꯗ ꯅꯠꯇꯅ ꯃꯇꯝꯁꯨ ꯌꯥꯝ ꯃꯥꯡꯉꯤꯗꯅ ꯑꯗꯨꯒ
ꯎꯝ ꯍꯣꯏ ꯃꯥꯡꯕꯨꯗꯤ ꯌꯥꯝ ꯃꯥꯡꯉꯦꯕꯨꯗꯤ
ꯍꯥꯎ ꯏ ꯈꯂ ꯄ ꯆꯂꯁꯥꯏ꯭ꯔꯒ ꯑꯂꯨꯕꯨꯁꯨ ꯌꯥꯔ ꯀꯩꯅꯣꯝ ꯂꯩꯔꯒ ꯆꯥꯃꯤꯟꯅꯅꯤ ꯆꯥꯛꯀ ꯌꯦꯔꯨꯝ ꯃꯆꯥ ꯑꯃꯇꯣꯞ ꯂꯥꯎꯍꯧꯕꯤꯅꯤ ꯌꯦꯔꯨꯝꯗꯨꯒ ꯆꯥꯛꯀꯪ ꯇꯧꯔ ꯆꯥꯔꯁꯨ ꯌꯥ ꯍꯥꯎꯋꯦ ꯑꯗꯨꯗꯨꯁꯨ
ꯍꯣꯏ ꯑꯗꯨꯗ ꯑꯩꯈꯣꯏ ꯌꯦꯟ ꯁꯤꯡꯖꯨ ꯇꯧꯔꯒ ꯊꯝꯃꯦ ꯅꯉꯣꯟꯗꯁꯨ ꯈꯔ ꯄꯤꯒꯗꯥꯏꯗ
ꯑꯁ ꯂꯣꯏꯗ꯭ꯔꯤ ꯑꯩ ꯉꯁꯥꯏ ꯆꯥꯏꯔꯤꯅꯤ
ꯅ ꯊꯟꯗ
ꯆꯥꯗꯦꯍꯦ ꯑꯉꯥꯡ ꯑꯩꯒ ꯑꯉꯥꯡ ꯑꯉꯥꯡ ꯑꯃ ꯂꯥꯛꯑꯦ ꯑꯗꯨꯗꯨꯒ ꯆꯥꯃꯤꯟꯅꯕ
ꯎꯝ ꯀꯩꯅꯣꯗꯤ ꯂꯩꯃꯤꯟꯅꯕ ꯅꯅꯥꯎꯄꯥ ꯑꯗꯨꯗꯤ
ꯑꯗꯨ ꯃꯥ ꯄꯩꯈꯥ ꯆꯠꯈꯤꯌꯦ ꯀꯩꯅꯣ ꯇꯧꯕꯒꯤꯦ ꯉꯁꯤ ꯄꯩꯈꯥꯖꯒꯦꯅ ꯍꯣꯏ ꯀꯩꯅꯣ ꯇꯧꯔꯒ ꯅꯪꯗꯣ ꯁꯤꯆꯦ ꯑꯣꯏꯗꯣ ꯍꯜꯂꯛꯆꯕ ꯀꯃꯥꯏꯅ ꯇꯧꯔꯤꯒꯦ
ꯇꯧꯔꯦꯗꯤꯦ ꯍꯥꯏꯕꯅꯦ
ꯎꯝ
ꯂꯥꯟꯅꯤꯗꯤ ꯍꯥꯏꯔꯔꯛꯄꯅꯦ ꯑꯗꯣ ꯃꯥꯗꯣ ꯍꯥꯏꯐꯦꯠ ꯑ ꯉꯥꯏꯕꯤ ꯑꯗꯨꯅ ꯇꯧꯕꯅꯤꯗ ꯑꯩꯗꯣ ꯑꯗꯨꯝ ꯉꯥꯏꯔꯒꯦ ꯑꯗꯨꯒ ꯏꯆꯥ ꯏꯁꯤꯡꯗꯣ ꯆꯥꯅꯤꯡꯉꯕꯅꯦꯗꯣ ꯆꯥꯊꯣꯛ ꯈꯣꯠꯇꯣꯛ ꯇꯧꯔꯒꯦꯗ ꯈꯣꯂ
ꯎ
ꯍꯦꯡꯕ ꯈꯣꯠꯄ ꯇꯧ ꯊꯨꯡꯗꯕ ꯑꯗꯩꯕꯨꯡ ꯂꯥꯏꯔꯤꯛ ꯑꯃꯨꯛ ꯄꯥꯗ꯭ꯔꯗꯤ ꯑꯦꯛꯖꯥꯝꯗꯣ ꯀꯨꯏꯗ꯭ꯔꯕꯅꯤꯅ
ꯍꯣꯏ ꯑꯗꯨꯅꯦ ꯑꯩꯁꯨ ꯁ꯭ꯋꯥꯏꯗ ꯁꯨꯝ ꯂꯥꯏꯔꯤꯛ ꯀꯩꯀꯥ ꯑꯗꯨꯝ ꯐꯝꯐꯝꯝ ꯌꯦꯡ ꯁꯥꯟꯅꯔꯝꯃꯤꯅꯦ ꯍꯣꯏ ꯅꯪꯗꯣ ꯑꯗꯨ ꯆꯁꯦ ꯍꯣꯏ ꯂꯥꯛꯄ ꯉꯥꯏꯔ ꯆꯠ ꯊꯣꯛꯑꯣ ꯑꯩꯁꯨ ꯊꯝꯅꯕ ꯇꯧꯔꯒꯦ ꯀꯩꯅꯣ ꯇꯧꯔꯤ ꯍꯣ ꯎꯝ
ꯇꯗ